ꯑꯥꯎ ꯇꯥꯏꯌꯦ ꯇꯥꯏꯌꯦ
ꯀꯩꯗꯧꯔꯤꯅꯣ
ꯎꯝ ꯇꯨꯝꯃꯤ ꯇꯨꯝꯒꯦꯅ ꯂꯩꯔꯝꯃꯤꯅꯦ ꯅꯪꯗꯤ
ꯁꯛ ꯆꯥꯔꯤ ꯌꯦ
ꯀꯩꯒꯤ ꯅꯣꯛꯄꯔꯥ ꯎꯝ ꯍꯜꯂꯣ
ꯍꯜꯂꯣ
ꯅꯪꯗꯤ ꯅꯣꯛꯄ ꯀꯜꯂꯤ ꯍꯦ
ꯀꯅꯥ ꯀꯅꯥ ꯂꯩꯕ꯭ꯔꯣ ꯀꯔꯤ ꯢꯟꯖꯥꯡ ꯆꯥꯕ꯭ꯔꯣ ꯅꯣꯢꯗꯤ ꯑꯥ
ꯎꯝ
ꯑꯂꯨꯒ ꯍꯋꯥꯏ ꯉꯛꯇ ꯆꯥꯔꯒ ꯂꯩꯔꯕꯣ ꯃꯤꯁꯤꯡꯁꯦ
ꯑꯧ ꯅꯪꯗꯤ ꯃꯤ ꯅꯠꯇ꯭ꯔꯕꯔꯣ ꯑꯗꯨꯗꯤ
ꯑꯂꯨꯒ ꯍꯋꯥꯏꯒ ꯌꯧꯅꯤꯡꯕ
ꯎꯝ ꯅꯣꯛꯑꯣ ꯅꯣꯛꯑꯣ ꯅꯣꯛ
ꯅꯪ ꯀ꯭ꯂꯥꯁ ꯀꯌꯥ ꯀꯥꯔꯕꯣ
ꯑꯩ ꯑꯩꯔꯣ
ꯅꯥꯏꯟ ꯈꯛꯇꯅꯦꯗ
ꯑꯣ ꯀ꯭ꯂꯂꯥꯁ ꯅꯥꯏꯟ ꯑꯗꯨꯗꯤ ꯅꯪ ꯇꯦꯟ ꯂꯣꯏꯔꯕꯣ ꯈꯥꯟꯅꯦ ꯀꯩ ꯢꯁꯀꯨꯜꯗ ꯀꯥꯒꯦꯅꯪ
ꯑꯩꯗꯤ ꯆꯤꯡꯗ ꯑꯣꯏꯅ ꯀꯥꯈ꯭ꯔꯒꯦ
ꯍꯤꯍꯤ ꯆꯤꯡꯗꯥ
ꯑꯧ
ꯀꯗꯥꯢ ꯆꯤꯡꯗ
ꯀꯗꯥꯏ ꯅꯣꯅꯦꯗ
ꯑꯣ
ꯂꯣꯏꯔꯦꯗ ꯅꯪꯗꯤꯗꯤ
ꯅꯣꯛ ꯃꯤꯡꯕ ꯇꯥꯔꯅꯤꯗ ꯈꯥꯡꯒꯅꯨ ꯈꯥꯡꯒꯅꯨ ꯑꯗꯨꯝ ꯅꯣꯛꯎꯗ
ꯏꯃꯥꯟꯅꯕꯤ ꯅꯣꯛꯄꯗꯨꯒꯤ ꯑꯩꯁꯨ ꯅꯣꯛꯄ ꯈꯪꯕ꯭ꯔꯥ
ꯅꯪ ꯌꯥꯝ ꯅꯣꯛꯅꯤꯡ ꯑꯩ ꯈꯪꯉꯤ
ꯑꯩ ꯌꯥꯝ ꯅꯣꯛꯅꯤꯡꯉꯦ ꯈꯥꯡꯕ ꯉꯝꯗꯔꯦ
ꯑꯥ ꯀꯟꯇ꯭ꯔꯣꯜ ꯇꯧꯔꯤꯅꯦ ꯏꯊꯟꯇ
ꯀꯔꯤ ꯀꯟꯇ꯭ꯔꯣꯜ ꯅꯪꯒꯤꯗꯤ ꯀꯟꯇ꯭ꯔꯣꯜ
ꯀꯟꯇ꯭ꯔꯣꯜ ꯇꯧꯔꯤꯅꯦ
ꯎꯝ
ꯈꯪꯕ꯭ꯔꯥ
ꯑꯣꯏ ꯈꯪꯉꯦ ꯅꯪ ꯆꯍꯤ ꯀꯌꯥꯗꯤ ꯁꯨꯔꯦ
ꯀꯔꯤ ꯍꯥꯏꯕ
ꯆꯍꯤ ꯀꯌꯥꯗꯤ ꯁꯨꯨꯔꯕꯣ
ꯅꯪꯒ ꯆꯞ ꯃꯥꯅꯩꯌꯦ ꯀꯥꯎꯔꯕꯣ
ꯑꯣꯥ ꯀꯥꯎꯔꯦ ꯑꯩꯗꯤ ꯂꯣꯏ ꯀꯥꯎꯔꯦꯗ
ꯅꯍꯥꯟ
ꯑꯗ ꯁꯤꯗꯤ ꯋꯥꯔꯤ ꯁꯥ ꯁꯥꯅꯕ ꯐꯪꯗꯦꯗ
ꯎꯝ ꯐꯪꯅꯤꯗ ꯑꯗꯨ ꯅꯍꯥꯟ ꯅꯪ ꯅꯥꯏ ꯍꯥꯏꯕꯗꯣ
ꯑꯥꯎ
ꯂꯣꯛ ꯐꯔꯕꯣ
ꯑꯧ ꯈꯔ ꯐꯔꯦ
ꯎꯝ
ꯈꯔꯅꯤꯗ ꯈꯤꯇꯡꯅꯤꯗ
ꯑꯩꯁꯨ ꯈꯪꯗꯦ ꯅꯃꯥꯟꯅꯕꯅ ꯍꯥꯏꯔꯛꯄ ꯑꯗꯨꯗ
ꯎꯝ ꯅꯣꯡꯃ ꯅꯣꯡꯃꯗ ꯑꯗꯨꯝ ꯈꯔ ꯐꯔꯒ ꯑꯗꯨꯝ ꯑꯃꯨꯛꯀ ꯐꯠꯇꯕ ꯀꯩ ꯍꯥꯏꯁꯤꯔ ꯐꯨꯜ ꯔꯤꯀꯣꯕꯔ ꯇꯧꯕ ꯉꯝꯗꯦꯕ
ꯎꯝ
ꯑꯇꯩꯒꯤꯅꯦ ꯀꯅꯥ ꯀꯅꯥ ꯂꯩꯔꯤꯅꯣ ꯑꯥ ꯐꯖꯅ ꯌꯦꯡꯉꯦ
ꯀꯅꯥ ꯀꯅꯥ ꯂꯩꯔꯤꯅꯣ ꯅꯪ ꯌꯨꯝꯗ ꯅꯠꯇ꯭ꯔꯣ
ꯑꯩ ꯌꯨꯝꯗ ꯅꯠꯇꯦ ꯁꯤ ꯁꯉꯥꯏꯄ꯭ꯔꯧꯗ ꯂꯩꯌꯦ
ꯑꯣ ꯌꯥꯝ ꯂꯥꯞꯄꯦꯅ
ꯎꯝ
ꯎꯝ ꯅꯍꯥꯟꯋꯥꯏ ꯅꯃꯥꯟꯅꯕꯤ ꯑꯥ ꯅꯃꯥꯟꯅꯕꯤꯁꯤꯡ ꯂꯣꯏ ꯂꯥꯛꯏꯅꯦ
ꯄꯨꯜ ꯄꯨꯜꯂꯒ
ꯀꯩ ꯍꯥꯏꯕ
ꯅꯃꯥꯟꯅꯕꯤꯁꯤꯡ ꯂꯣꯏ ꯂꯥꯛꯏꯅꯦ ꯑꯩꯈꯣꯏ ꯈꯨꯟꯗ
ꯀꯅꯔꯣ
ꯈꯪꯗꯦ ꯃꯃꯤꯡꯗꯤ ꯑꯗꯣ ꯃꯣꯏ ꯆꯠꯈ꯭ꯔꯕ꯭ꯔꯥ ꯆꯠꯇꯤ ꯆꯠꯂꯝꯒꯅꯤꯗ
ꯅꯍꯥꯟ ꯃꯤ ꯑꯍꯨꯝ ꯃꯔꯤ ꯂꯛꯄꯗꯨꯔꯣ
ꯑꯧ
ꯏꯃꯥꯟꯅꯕꯤ ꯅꯠꯇꯦ ꯃꯣꯏ ꯃꯃꯥꯟꯅꯕꯤꯁꯤꯡꯅꯦ
ꯅꯡꯗꯤ ꯄꯨꯨꯟꯗ꯭ꯔꯣ
ꯄꯨꯟꯗꯦ ꯑꯩ
ꯀꯔꯤꯒꯤ
ꯄꯨꯟꯗꯦ ꯍꯦ ꯈꯣꯏ ꯇꯣꯡꯉꯥꯜꯂꯦ
ꯑꯗꯨꯗꯤ ꯅꯪ ꯀꯩ ꯆꯥꯕ꯭ꯔꯥ
ꯑꯩ ꯆꯥꯛ ꯆꯥꯕ
ꯑꯣ ꯆꯥꯛ ꯆꯥꯔꯒ ꯀꯣꯜ ꯇꯧꯕ ꯌꯥꯏ ꯌꯥꯏ
ꯏꯃꯥꯟꯕꯗꯩ ꯀꯣꯟ ꯇꯧꯔꯛꯀꯦ
ꯀꯩꯁꯨ ꯀꯥꯏꯗꯦ ꯑꯗꯨꯝ ꯆꯥꯥꯎꯗ ꯌꯥꯝ ꯌꯥꯝ ꯆꯥꯎꯀꯣ ꯃꯣꯟꯕꯤ ꯃꯥꯟꯅꯕ
ꯅꯣꯏ ꯇꯨꯝꯅꯈ꯭ꯔꯕꯣ
ꯑꯥꯎ ꯇꯨꯝꯒꯦ ꯇꯧꯔꯝ
ꯎꯝ ꯅꯣꯏ ꯌꯨꯝꯗ ꯀꯅꯥ ꯀꯅꯥ ꯂꯩꯕ꯭ꯔ ꯅꯃꯥꯒ ꯅꯆꯦꯒ ꯅꯣꯏ ꯑꯍꯨꯝ ꯈꯛꯇꯔꯣ
ꯑꯣ ꯑꯍꯨꯝ ꯈꯠꯇ
ꯎꯝ
ꯂꯩꯕ ꯅꯨꯡꯉꯥꯏꯕ꯭ꯔꯣ ꯈꯨꯟꯗ
ꯑꯥꯎ ꯂꯩꯕ ꯌꯥꯝ ꯅꯨꯡꯉꯥꯏꯌꯦ
ꯍꯥꯥ
ꯑꯧ ꯅꯪꯗꯤ ꯈꯨꯟꯗ ꯂꯩꯇ꯭ꯔꯒ ꯀꯥꯏꯗ ꯆꯦꯟꯕ
ꯑꯣ ꯑꯗꯨꯗꯤ ꯅꯪ ꯅꯪꯒꯤ ꯑꯦꯝꯁꯦ ꯀꯔꯤꯔꯥ
ꯑꯩꯒꯤ ꯑꯦꯝꯁꯦ ꯑꯦꯝ ꯂꯩꯇꯦ ꯑꯩꯗꯤ ꯇꯨꯋꯦꯜꯐ ꯀꯥꯕ ꯂꯣꯏ ꯑ ꯇꯨꯋꯦꯜꯐ ꯂꯣꯏꯔꯦ ꯂꯣꯏꯔꯦ ꯄꯦꯔꯠ ꯂꯣꯏꯔꯦ ꯏꯄꯥꯎ ꯉꯥꯏꯔꯤꯅꯤ
ꯀꯦꯅꯤꯉꯥꯏ ꯅꯨꯄꯥ ꯂꯩꯇꯦ
ꯂꯩꯩꯒꯅꯤ
ꯂꯩꯇ꯭ꯔꯦ
ꯎꯝ
ꯊꯤꯕꯤꯌꯣ ꯅꯪꯅ
ꯅꯪꯒꯤ ꯅꯨꯄꯥ ꯐꯖꯕ ꯑꯃꯗꯤ ꯂꯩꯑꯦꯕ
ꯑꯩꯖꯨ ꯑꯃ ꯅꯤꯕꯤꯌꯣ
ꯕꯣꯗꯦ ꯕꯣꯗꯦ ꯕꯣꯗꯦ ꯊꯤꯕꯤꯔꯌꯦ
ꯕꯣꯗꯦ ꯒꯨꯝꯕꯗꯤ
ꯑꯁ ꯃꯌꯥꯒ ꯌꯥꯝ ꯐꯕꯅꯤꯍꯦ ꯁ꯭ꯇꯤꯜꯋꯨꯠ ꯇꯛꯄꯐꯥꯎ ꯌꯥ
ꯅꯣꯏ ꯅꯃꯥꯟꯅꯕꯁꯤꯡ ꯂꯩꯅꯕ꯭ꯔꯣ ꯍꯨꯖꯤꯛ ꯊꯟꯗ
ꯂꯣꯏ ꯆꯠꯅꯈ꯭ꯔꯦ
ꯀꯅ ꯀꯅ ꯈꯛꯇꯪ ꯂꯩꯕ
ꯎꯝ ꯍꯥꯏꯗꯣꯛꯄ ꯌꯥꯗꯦ
ꯁꯨꯀ꯭ꯔꯦ ꯔꯣ
ꯔꯦꯟꯅꯦ ꯅꯪꯉꯣꯟꯗ ꯉꯥꯡ ꯍꯥꯏ ꯍꯥꯏꯔꯣꯏꯌꯦ
ꯎꯝ
ꯎꯍꯨꯝ ꯅꯪꯁꯤ ꯀꯩ ꯀꯩ ꯇꯧꯕ꯭ꯔꯥ
ꯑꯩ ꯐꯣꯟ ꯌꯦꯡꯕ ꯇꯨꯝꯕ ꯑꯁꯤ ꯈꯛꯇꯅꯤ
ꯎꯝ ꯌꯥꯏ ꯌꯥꯏ ꯍꯌꯦꯡꯗꯤ
ꯎꯝ ꯆꯠꯀꯦꯔꯣ
ꯈꯪꯗꯦ ꯆꯠꯀꯦꯔꯥ ꯆꯠꯂꯣꯏꯒꯦꯔꯥ ꯍꯥ
ꯈꯪꯉꯤꯗ ꯅꯪ ꯆꯠꯀꯅꯤ ꯍꯥꯏꯕ
ꯍꯧꯒ- ꯍꯧꯒꯠꯄ ꯎꯝ ꯆꯠꯀꯅꯤ ꯍꯌꯦꯡꯗꯤ ꯆꯠꯇꯦꯕ
ꯂꯥꯏ ꯅꯤꯡꯉꯤꯕ
ꯎꯝ ꯅꯪ ꯈꯪꯅꯤ
ꯎꯝ ꯑꯩꯗꯤ ꯌꯥꯝ ꯈꯪꯉꯦꯕ
ꯑꯗꯨꯗ ꯈꯨꯟꯅ ꯑꯗꯨꯝ ꯀꯥꯕ꯭ꯔꯥ
ꯑꯝ ꯀꯥꯏꯅ ꯑꯗꯨ ꯑꯣꯏꯔꯁꯨ ꯃꯇꯝ ꯎꯝ ꯀꯥꯏ ꯃꯇꯝꯗꯤ ꯁꯥꯡꯅ ꯂꯧꯗ꯭ꯔꯦ ꯅꯣꯏꯗꯤ ꯌꯥꯝ ꯃꯇꯝ ꯃꯇꯝꯒ ꯌꯥꯝ ꯂꯧꯔꯝꯃꯅꯤ
ꯑꯗꯣ ꯄꯨꯡ ꯀꯌꯥꯗꯤ ꯀꯥꯕ꯭ꯔꯥ
ꯎꯝ
ꯎꯝ
ꯂꯩꯁꯥꯕꯤ ꯅꯪꯁꯨ ꯋꯥ ꯉꯥꯡꯂꯛꯎꯍꯦ
ꯄꯨꯡ ꯁꯨ ꯆꯠꯇ꯭ꯔꯦ ꯍꯦ
ꯍꯥ ꯄꯨꯡꯁꯨ ꯆꯠꯇ꯭ꯔꯦ ꯎꯝ ꯆꯠꯂꯣꯏ ꯆꯠꯂꯣꯏ
ꯑꯩ ꯄꯨꯡ ꯉꯁꯤꯗꯤ ꯉꯟ ꯇꯨꯝꯒꯦ ꯇꯧꯕꯅꯦ ꯃꯩ ꯂꯥꯛꯇ꯭꯭ꯔꯦꯕ ꯃꯩ ꯃꯨꯠꯈ꯭ꯔꯦꯕ
ꯌꯥꯗꯦꯅꯦ ꯅꯣꯡ ꯀꯟꯅ ꯆꯨꯔꯗꯤ ꯑꯃꯨꯛ ꯃꯨꯠꯂꯅꯤ
ꯉꯔꯥꯡꯁꯨ ꯆꯨꯗꯦ
ꯉꯔꯥꯡ ꯑꯧ ꯆꯨꯨꯗꯦ
ꯎꯝ
ꯅꯣꯡꯗꯤ ꯆꯨꯗꯦ ꯃꯩꯗꯤ ꯂꯥꯛꯇ꯭ꯔꯦ ꯀꯔꯤ ꯇꯧꯕꯩꯔ ꯅꯣꯏꯗꯤ ꯑꯗꯨꯝ ꯂꯥꯛ
ꯃꯩꯗꯤ ꯗꯨꯝ ꯂꯥꯛꯑꯦ ꯅꯣꯡꯁꯨ ꯆꯨꯗꯦ ꯁꯤꯗꯗꯤ ꯄꯩꯁꯥ ꯂꯩꯔꯗꯤ ꯄꯩꯁꯥ ꯄꯨꯒꯦ
ꯑꯎ
ꯉꯥꯟꯅꯃꯥꯟꯅꯕ ꯃꯁꯝ ꯐꯣꯏꯕ ꯈꯣꯏꯕꯗꯨ
ꯑꯥꯎ ꯈꯪꯉꯦ ꯑꯍꯨꯝꯅꯦꯗꯅ ꯑꯅꯤ ꯑꯅꯤꯅꯦꯗꯅ ꯗꯩꯗꯨ ꯁꯨꯝ ꯁꯝ ꯀꯣꯏꯕ
ꯑꯃ ꯃꯍꯥꯕꯂꯤꯗ ꯂꯩꯕꯗꯨ
ꯑꯣ
ꯃꯆꯦꯈꯣꯏꯒ ꯂꯩꯕ꯭ꯔꯣ
ꯎꯝ
ꯃꯆꯦꯍꯣꯏꯒ ꯂꯩꯕ꯭ꯔ ꯍꯥꯏꯕ
ꯃꯥꯅꯦ
ꯎꯝ
ꯑꯗꯨꯝ ꯂꯩꯕ ꯃꯆꯦ ꯈꯣꯏꯒ
ꯎꯝ
ꯁ ꯃꯥꯗꯤ ꯈꯪꯗꯦꯅꯦ ꯀꯣ ꯋꯦꯇꯤꯡ ꯉꯥꯛꯇ
ꯅꯇꯨ
ꯈꯔ ꯂꯩꯔꯤ ꯅꯨꯄꯤ ꯆꯦꯟꯒꯤꯗꯧ ꯃꯥꯜꯂꯦ ꯃꯥꯗꯦ
ꯎꯝ ꯅꯪꯗꯤ ꯀꯣꯏꯗ꯭ꯔꯕꯣ
ꯑꯩꯗꯤ ꯀꯣꯏꯗꯦꯍꯦ
ꯀꯩꯒꯤ
ꯀꯣꯏꯅꯤꯡꯗꯦ
ꯅꯆꯤꯟ ꯊꯤꯔꯛꯀꯅꯨ
ꯂꯩꯇꯕꯩ ꯑꯣꯏꯔꯝꯅꯤ
ꯑꯩ ꯂꯩꯕꯕꯨꯗꯤ ꯂꯩꯌꯦꯕ
ꯎꯝ ꯀꯣꯏꯅꯤꯡꯕ ꯌꯥꯎꯗꯕ
ꯑ ꯇꯥꯛꯄ ꯌꯥꯎꯗ꯭ꯔꯤꯗ
ꯊꯤꯕ ꯉꯥꯛꯇ ꯉꯥꯏꯔꯦ ꯑꯩꯒꯤꯖꯨ
ꯊꯤꯕ ꯉꯥꯛꯇꯅ ꯅꯣꯏ ꯒ꯭ꯔꯨꯞꯇꯁꯨ ꯑꯃ ꯂꯩꯕꯅꯤ ꯑꯗꯨ ꯑꯁ ꯌꯥꯗꯦꯅꯦ ꯍꯤ ꯍꯤ
ꯑꯩ ꯒ꯭ꯔꯨꯨꯞꯇ ꯀ꯭ꯔꯤ ꯌꯥꯗꯤꯕ ꯍꯥꯏꯔꯗꯤ
ꯑ ꯅꯣꯏ ꯅꯃꯥꯟꯅꯕꯤꯅꯦꯕꯥ
ꯌꯥꯗꯕ ꯍꯥꯏꯕꯗꯤ ꯅꯪ ꯄ꯭ꯔꯣꯄꯣꯁ ꯇꯧꯕ꯭ꯔꯣ
ꯇꯧꯕ꯭ꯔꯥ ꯇꯧꯗꯕ꯭ꯔꯥ ꯈꯪꯗ꯭ꯔꯤ ꯌꯥꯗꯨꯏꯅꯤ ꯃꯥꯗꯣ
ꯍꯝ ꯅꯣꯔꯃꯦꯟ ꯇꯧꯗꯦ ꯅꯪꯒꯤ ꯋꯥꯗꯣ
ꯍꯥꯟꯅ ꯍꯥꯟꯅꯗꯤ ꯂꯥꯏꯅ ꯂꯥꯏꯟ ꯌꯥꯎꯔꯝꯅꯤ ꯗꯤ ꯆꯥꯛꯈ꯭ꯔꯦ ꯍꯤ ꯍꯤ ꯍꯤ ꯄꯣꯈꯥꯏꯗꯧꯔꯤ ꯀꯦ
ꯃꯥꯗꯤ ꯑꯥ ꯊꯕꯛ ꯇꯧꯕꯅꯦ
ꯑꯣ ꯑꯣ ꯈꯪꯑꯦ ꯈꯪꯑꯦ ꯏꯃꯥꯟꯕꯤ ꯅꯠꯇꯦꯗꯥ ꯗꯨꯗꯤ ꯑꯣ ꯃꯣꯏ ꯃꯃꯥꯥꯟꯅꯕꯤꯁꯤꯅ
ꯑꯁ ꯃꯥꯒꯤ ꯃꯒꯨꯟꯗꯤ ꯌꯥꯝ ꯐꯠꯇꯦꯍꯦ
ꯃꯅ ꯔ ꯇꯣꯛꯅꯕꯗꯨ
ꯃꯥꯅꯅꯦ ꯀꯩꯅꯣ ꯑꯩꯅ ꯃꯤ ꯑꯅꯤꯔ ꯑꯃꯔ ꯑꯗꯨ ꯇꯧꯔꯛꯇꯕꯒꯤ ꯃꯥ ꯌꯥꯗ꯭ꯔꯦ
ꯀꯔꯤ ꯍꯥꯏꯕ
ꯅꯨꯃꯤꯠ ꯑꯃ ꯑꯅꯤꯗꯣ
ꯎꯝ ꯀꯣꯜ ꯇꯧꯔꯥꯛꯇꯕꯅꯪꯅ ꯑꯥ ꯀꯔꯤꯒꯤ ꯇꯧꯔꯛꯇꯕ ꯅꯪꯅ
ꯑꯩꯗꯨ ꯄ꯭ꯔꯣꯕ꯭ꯂꯦꯝ ꯑꯃ ꯂꯩꯕ
ꯅꯪꯁꯨ ꯅꯨꯄꯤ ꯑꯅꯤ ꯑꯍꯨꯝ ꯀꯣꯏꯕ꯭ꯔꯣ
ꯑꯥꯎ ꯃꯉꯥ ꯀꯣꯏꯌꯦ
ꯗꯨ ꯗꯨ ꯀꯥꯟꯗ ꯍꯥꯏꯕꯅꯦ ꯑꯁꯦꯡꯕ ꯉꯥꯡꯎꯅꯦ
ꯀꯣꯏꯗꯦꯍꯦ ꯑꯩ ꯃꯥ ꯈꯛꯇ ꯀꯣꯏꯕꯅꯤ ꯑꯗꯣ
ꯅꯪꯗꯤ ꯅꯨꯡꯁꯤꯗ꯭ꯔꯥꯕꯣ
ꯑꯩꯗꯤ ꯅꯨꯡꯁꯤꯗ꯭ꯔꯦ
ꯃꯁꯛꯁꯨ ꯐꯖꯗꯝꯅꯤꯗ
ꯀꯔꯤ ꯃꯥꯂꯦ
ꯑꯍꯥ ꯍꯥ
ꯑꯥ ꯑꯩꯅ ꯈꯔ ꯅꯨꯡꯁꯤꯌꯦꯒꯦ ꯇꯧ ꯇꯧꯕꯅꯦꯕ ꯑꯗꯨꯗ ꯃꯥꯅ ꯍꯦꯟꯖꯤꯟꯕ
ꯂꯣꯏꯌꯦꯜꯗꯤ ꯑꯣꯏꯕ꯭ꯔꯣ
ꯀꯗ ꯀꯥꯏꯕꯒꯤ ꯂꯣꯏꯌꯦꯜꯅꯦ
ꯑꯣꯏꯗꯦ
ꯑꯣꯏꯔꯣꯏ ꯑꯣꯏꯔꯣꯏ ꯑꯗꯨꯝ ꯅꯨꯄꯤꯗꯣ
ꯑꯣꯏꯕꯗꯤ ꯌꯥꯝ ꯁꯥꯏꯑꯦꯅ
ꯎꯝ ꯌꯥꯝ ꯆꯥꯊꯤꯕ ꯃꯥꯜꯂꯦ
ꯅꯪ ꯀꯣꯏꯕꯅꯤꯅ ꯅꯪ ꯈꯪꯗꯣꯏꯅꯤꯅꯦ
ꯑꯧ ꯃꯒꯨꯟꯗꯤ ꯈꯔ ꯈꯪꯉꯦꯕ ꯌꯥꯗꯦꯕ
ꯑꯣꯏꯂꯣꯏ
ꯎꯝ
ꯀꯣꯏꯔꯦꯌꯦ
ꯀꯣꯏꯔꯨꯅꯨ ꯀꯣꯏꯔꯨꯅꯨ ꯀꯥꯡ ꯌꯥꯝꯃꯦ ꯑꯁ
ꯎꯝ ꯀꯥꯡꯗꯤ ꯌꯥꯝꯃꯝꯒꯅꯦ ꯅꯣꯏ ꯅꯣꯏꯗꯗꯤ ꯑꯩꯈꯣꯏꯗꯤ ꯌꯥꯗꯦ ꯌꯥꯝꯗ꯭ꯔꯦꯗ ꯍꯧꯖꯤꯛꯇꯤ
ꯀꯔꯤꯅꯣ ꯏꯕꯥꯅꯤꯒꯤꯁꯦ
ꯍꯣꯏ ꯏꯕꯥꯅꯤꯒꯤꯁꯦ ꯌꯥꯝ ꯆꯪꯉꯪ ꯉꯁꯤ
ꯉꯁꯥꯏꯗꯤ ꯁꯨꯃꯥꯏꯅ ꯇꯧꯗꯝꯕꯅꯦ
ꯑꯥꯎ ꯍꯧꯖꯤꯛꯀꯤ ꯍꯝ ꯌꯥ ꯉꯁꯤꯁꯦ ꯌꯥꯗꯦꯕꯣ
ꯍ
ꯈꯔ ꯀꯔꯤ ꯇꯧꯕ ꯏꯕꯅꯤꯁꯤ
ꯎꯝ
ꯑꯩꯒꯤꯁꯨ ꯑꯗꯨꯃꯥꯏꯅ ꯇꯧꯗꯕꯅꯦ ꯍꯧꯖꯤꯛꯅ ꯐꯥꯔꯁꯅꯦ
ꯑꯩꯁꯨ ꯇꯧꯗꯕꯅꯦ ꯏꯕꯥꯅꯤ ꯇꯧꯔꯒ ꯀꯔꯤꯅꯣ ꯈꯪꯗꯦ
ꯎꯝ ꯂꯥꯏꯒꯅꯤꯁꯟ ꯂꯧꯕ ꯃꯥꯜꯂꯦ
ꯆꯦ ꯑꯦꯍꯦꯍꯦ ꯑꯍꯦꯍꯦ
ꯃꯤ ꯑꯃꯅ ꯃꯤ ꯑꯃꯅ ꯀꯟꯅ ꯁꯅꯕ ꯃꯥꯜꯂꯦ
ꯑ ꯍ ꯍ ꯍ ꯃꯥꯅꯦꯀꯣ ꯏꯕꯥꯅꯤꯁꯦ ꯀꯩꯅꯣꯝ ꯇꯧꯈ꯭ꯔꯦ ꯍꯥꯏꯕ
ꯀꯩꯅꯣꯝ ꯇꯧꯈ꯭ꯔꯦ ꯋꯥꯔꯤ ꯇꯥꯅꯤꯡꯕ ꯃꯤ ꯑꯃ ꯂꯩꯔꯝꯅꯤ
ꯐꯖꯟ ꯇꯥꯕ ꯃꯤ ꯂꯩꯔꯝꯅꯤ ꯁꯤꯖ ꯍꯦꯜꯂꯦ ꯂꯣꯢꯅ ꯀꯔꯤꯅꯣ ꯈꯪ ꯎꯝ ꯍ ꯍ ꯑꯩꯁꯨ ꯑꯗꯨꯒꯨꯝꯕ ꯊꯕꯛꯇꯣ ꯇꯧꯅꯤꯡꯉꯦ ꯍꯥꯏꯕ
ꯍꯥꯥ
ꯑꯗꯨꯒꯨꯝꯕ ꯊꯕꯛꯇꯣ ꯇꯧꯅꯤꯡꯉꯦ ꯍꯥꯏꯕ
ꯎꯝ ꯇꯧꯔꯣꯗꯅ ꯑꯩꯁꯨ ꯇꯧꯒꯦ ꯇꯧꯕꯅꯤ ꯇꯧꯕ ꯍꯩꯇꯕ
ꯁꯤꯗꯤ ꯕꯦꯔꯥꯀꯗ꯭ꯔꯣ
ꯑꯧ ꯕꯦꯔꯥ ꯀꯥꯔꯦ ꯁꯤꯗꯤ ꯉꯁꯤꯒꯤꯗꯤ ꯕꯦꯔꯥꯒꯤ ꯕꯣꯝꯅꯦꯍꯦ ꯍꯧꯖꯤꯛꯅ ꯑꯍꯥꯟꯕꯅꯤꯅꯦ ꯑꯩꯒꯤꯗꯤ
ꯀꯩꯅꯣ ꯁꯤꯗꯤ ꯄꯨꯔꯥ ꯕꯦꯔꯥꯅꯤꯍꯦ
ꯇꯨꯝꯅꯤꯡꯗ꯭ꯔꯣ ꯑꯩꯗꯤ ꯇꯨꯝꯅꯤꯡꯕ ꯍꯧꯔꯦ
ꯑ ꯍ ꯍ ꯀꯔꯤ ꯇꯧꯁꯦꯔꯥ ꯇꯨꯝꯅꯤꯡꯉꯁꯨ
ꯎꯄꯥꯏ ꯂꯩꯇꯦ ꯑꯗꯨꯝ ꯄꯥꯏꯔꯣ ꯉꯁꯤꯗꯤ ꯀꯣꯜ ꯄꯥꯏꯔꯒ ꯇꯨꯝꯃꯁꯦ
ꯃꯣꯏꯅ ꯅꯨꯡꯁꯤꯕꯤꯔꯛꯇꯕ
ꯎꯝ ꯉꯁꯤꯗꯤ ꯀꯣꯜ ꯄꯥꯏꯔꯒ ꯇꯨꯝꯃꯁꯦꯕ
ꯎꯝ ꯎꯝ ꯋꯥ ꯉꯥꯡꯗꯕꯤꯗ
ꯅꯪ ꯇꯨꯝꯕꯗ ꯁꯣꯔ ꯍꯣꯟꯕꯗ ꯇꯥꯒꯅꯤ ꯀꯔꯤꯔ ꯇꯤꯍ
ꯌꯥꯔꯣꯏꯍꯦ ꯅꯣꯏ ꯕꯦꯔꯥ ꯀꯥꯔꯅꯤꯗꯨꯅꯦ
ꯑ ꯍ ꯍ ꯍ
ꯀꯥꯔꯁꯅꯨ ꯀꯔꯤꯔꯥ ꯑꯝ
ꯀꯔꯤꯅꯣ ꯏꯕꯥꯟꯅꯤꯒꯤ ꯈꯇꯔꯣ
ꯈꯪꯗꯦ ꯅꯪ ꯗꯥꯎ ꯌꯥꯗ
ꯑ ꯍ ꯍ ꯍ ꯏꯕꯥꯅꯤꯒꯤ ꯋꯥꯔꯤꯁꯦ ꯈꯔ ꯅꯨꯡꯉꯥꯏꯕ ꯃꯥꯜꯂꯦ
ꯎꯝ ꯈꯔ ꯅꯨꯡꯉꯥꯏꯕꯒꯤ ꯎꯝ ꯃꯤ ꯑꯃ ꯑꯍ ꯍ
ꯍ ꯍ ꯍ ꯍ ꯌꯥꯝꯅ ꯅꯨꯡꯉꯥꯏꯔꯣꯏ ꯑꯥ ꯂꯥꯎꯠꯁ꯭ꯄꯤꯀꯔ ꯊꯝꯕ ꯌꯥꯗꯦꯀꯣ ꯑꯁꯤ
ꯑꯧ ꯊꯝꯕꯁꯨ ꯌꯥꯕꯅꯤ
ꯌꯥꯌꯦ
ꯁ꯭ꯇꯦꯇꯁꯇꯣꯀꯣ
ꯎꯝ
ꯁ꯭ꯇꯦꯇꯁꯇ ꯚꯤꯗꯤꯑꯣ ꯁꯥꯎꯟꯒꯨꯝꯕ ꯑꯗꯨ ꯌꯦꯡꯉꯣ ꯑꯗꯨꯒ ꯕꯣꯂꯨꯝ ꯑꯥꯞ ꯇꯧꯔꯣ
ꯌꯥꯕ꯭ꯔ
ꯑꯩ ꯑꯩꯗꯤ ꯑꯗꯨꯝ ꯄꯥꯏꯔꯒ ꯇꯥꯏꯌꯦ
ꯌꯥꯗꯦꯗꯥ ꯉꯁꯤꯒꯤꯁꯦ
ꯑꯗꯨꯅꯦ
ꯃꯑꯣꯡ ꯃꯥꯜꯂꯦꯗ
ꯢ ꯀꯥꯔꯛꯀꯅꯤ ꯍꯦ
ꯏꯕꯨ ꯀꯗꯥꯥꯏꯗ ꯀꯥꯕ꯭ꯔꯅꯦ
ꯏ ꯀꯥꯔꯛꯀꯅꯤ ꯑꯩꯗꯤ
ꯀꯣꯛꯇꯔꯣ ꯁꯝꯗꯔꯣ
ꯎꯝꯍꯨꯝ ꯈꯪꯗꯦ ꯀꯣꯛꯇ ꯀꯥꯒꯦꯔꯣ ꯁꯝꯗ ꯀꯦꯒꯦꯔꯣ ꯈꯪ ꯏꯁꯨ ꯏꯔꯨꯅꯤꯡꯉꯥꯏ ꯂꯩꯑꯦ
ꯑꯣ ꯏꯔꯨ ꯏꯔꯨꯕꯁꯨ ꯁꯪꯉꯔꯣꯏ ꯅꯪ ꯉꯁꯤꯗꯤ ꯌꯥꯒꯗꯧ ꯃꯥꯟꯗ꯭ꯔꯦ
ꯌꯥꯒꯗꯧ ꯃꯥꯟꯗ꯭ꯔꯦ ꯑꯣ ꯑꯩꯗꯤ ꯁꯤꯒꯨꯝꯕ ꯔꯨꯜ ꯑꯦꯟ ꯔꯤꯒꯨꯂꯦꯁꯟ
ꯑꯃꯗꯤ ꯂꯩꯔꯝꯅꯤ ꯃꯣꯏꯁꯦ
ꯑꯣ ꯑꯃꯗꯤ ꯂꯩꯔꯝꯃꯅꯤ ꯃꯤ ꯑꯃꯁꯨ ꯁꯣꯏꯗꯅ ꯇꯧꯒꯦ ꯇꯧꯔꯝꯅꯤ ꯁꯤ
ꯎꯝ ꯀꯥ
ꯎꯝ ꯅꯪ ꯃꯤ ꯀꯌꯥ ꯂꯩꯒꯦ ꯔꯦꯟ ꯂꯩꯕꯗꯣ ꯑꯅꯤ ꯈꯛꯇ
ꯏꯁꯩ ꯁꯛꯂꯛꯑꯣꯁꯦ
ꯑꯩ ꯏꯁꯩ ꯁꯛꯅꯤꯡꯗꯦ ꯑꯩ
ꯥꯏꯁꯩ ꯁꯛꯔꯛꯑꯣ
ꯗꯨꯔꯕ ꯇꯥꯔꯒꯨꯝ
ꯅꯃꯥꯟ ꯅꯪ ꯌꯨꯝꯗꯔꯣ ꯅꯪ ꯅꯪ ꯌꯨꯝꯗꯔꯣ ꯂꯩꯕꯗꯣ
ꯑꯩ ꯌꯨꯝꯗꯅꯦ
ꯀꯅꯥꯒ ꯇꯨꯝꯕ꯭ꯔꯣ ꯅꯊꯟꯇ ꯇꯨꯝꯕ꯭ꯔꯣ
ꯍꯥꯥ ꯏꯊꯟ ꯍꯥ
ꯀꯅꯥꯒ ꯇꯨꯝꯕ꯭ꯔꯣ
ꯏꯊꯟꯗ ꯇꯨꯝꯗ꯭ꯔꯗꯤ ꯀꯅꯥꯒ ꯇꯨꯝꯃꯣ ꯑꯩ ꯕꯨꯠꯀ ꯇꯨꯝꯃꯣ ꯍꯥꯏꯕ꯭ꯔ
ꯈꯪꯗ꯭ꯔꯦ ꯑꯩꯁꯨ ꯎꯍꯨꯝ
ꯀꯩꯖꯥꯟ ꯆꯥꯕ꯭ꯔꯣ
ꯆꯝꯐꯨꯠꯅꯦ ꯆꯝꯐꯨꯠ ꯆꯝꯐꯨꯠꯀ ꯌꯦꯔꯨꯝ ꯉꯧꯕ ꯀꯔꯤ
ꯅꯪꯅ ꯉꯧꯕ꯭ꯔꯣ
ꯑꯩꯅ ꯊꯣꯡꯉꯦ ꯅꯣꯛꯅꯤꯡꯉꯦ
ꯑꯁ ꯆꯥꯕ ꯌꯥꯔꯣꯏꯗ
ꯏꯚꯤꯅꯤꯡ ꯑꯩ ꯊꯣꯡꯕ ꯃꯣꯔꯅꯤꯡ ꯏꯃꯥꯟꯅꯕꯤ ꯊꯣꯡꯕ ꯑꯥ
ꯅꯣꯏ ꯅꯆꯤꯟ ꯅꯅꯥꯎ ꯀꯌꯥ ꯂꯩꯒꯦ ꯍꯜꯂꯣ
ꯇꯥꯕ꯭ꯔꯣ ꯍꯜꯂꯣ
ꯇꯥꯏꯌꯦ
ꯎꯝ ꯅꯣꯏ ꯅꯆꯤꯟ ꯅꯥꯎ ꯀꯌꯥ ꯂꯩꯒꯦ ꯍꯥꯏꯕ
ꯏꯆꯤꯟ ꯅꯥꯎ ꯇꯔꯥ
ꯑꯣ ꯍꯥ
ꯇꯔꯥ
ꯋꯥ
ꯅꯪꯗꯤ ꯀꯨꯟꯊ꯭ꯔꯥꯃꯨꯛ ꯂꯩꯈꯤꯗꯥꯏꯅꯦ
ꯑꯩꯗꯤ ꯍꯨꯝꯐꯨꯅꯦ
ꯍꯨꯝꯐꯨ
ꯌꯥꯝꯃꯟꯕꯗꯒꯤ ꯈꯪꯗ꯭ꯔꯦ
ꯂꯣꯏ ꯀꯥꯎꯔꯕꯣ
ꯏꯅꯥꯎ ꯅꯨꯄꯥ ꯌꯥꯡꯈꯩ ꯃꯨꯛ
ꯂꯣꯢ ꯀꯥꯎꯔꯕꯣ
ꯀꯥꯎꯈ꯭ꯔꯦ
ꯅꯣꯏ ꯀꯥꯎꯔꯕꯣ ꯍꯥꯏꯕ
ꯑꯩꯗꯤ ꯇꯟꯕꯥ ꯑꯃ ꯌꯥꯎꯔꯦ ꯌꯥꯎꯔꯛꯑꯦꯗ ꯍꯧꯖꯤꯛ
ꯏꯍꯤ ꯍꯥ
ꯇꯟꯕꯥ ꯑꯃ ꯌꯥꯎꯔꯛꯑꯦꯗ
ꯑꯩꯁꯨꯅꯦ
ꯀꯔꯤꯅꯣ ꯈꯪꯗꯦ ꯑꯁ ꯑꯩꯗꯤ ꯌꯥꯝ ꯐꯨꯅꯤꯡꯕ ꯇꯥꯏꯞꯇ ꯑꯃ ꯌꯥꯎꯔꯛꯑꯦ ꯁꯤꯗ
ꯎꯝ ꯑꯁ ꯀꯩ ꯍꯥꯏꯔꯨꯅꯦ ꯄꯨꯟꯁꯤꯁꯦ ꯑꯗꯨꯝꯃꯥꯏꯅ ꯇꯧꯒꯗꯕꯅꯦ
ꯇꯕꯔꯣ
ꯑꯣ ꯇꯥꯏꯌꯦ ꯇꯥꯏ ꯇꯥꯏ
ꯇꯥꯕ꯭ꯔꯣ
ꯇꯌꯦ ꯇꯌꯦ ꯌꯥꯝ ꯇꯥꯔꯤꯌꯦ
ꯇꯥꯕꯔꯣ
ꯇꯥꯗ꯭ꯔꯣ
ꯇꯥꯏꯌꯦ
ꯎꯝ ꯍꯟꯗꯛ ꯀꯥꯡꯒꯤꯁꯦ ꯌꯥꯗꯔ꯭ꯦꯅꯦ ꯍꯗꯛꯀꯥꯟꯗꯤ ꯌꯥꯗ꯭ꯔꯦꯅꯦ ꯉꯁꯤꯅ ꯑꯍꯥꯟꯕꯅꯤꯅꯦ ꯀꯔꯤ ꯑꯁ
ꯑꯁ ꯕꯦꯔꯥꯅꯤꯍꯦ
ꯕꯦꯔꯥꯒꯤ ꯕꯣꯝꯅꯦ ꯋꯥꯔꯤ ꯂꯩ ꯍꯥꯏ
ꯋꯥꯔꯤ ꯂꯤꯅꯤꯉꯥꯏꯁꯨ ꯋꯥꯔꯤ ꯂꯩꯇꯦ
ꯅꯪꯒꯤ ꯋꯥꯔꯤ ꯂꯤꯔꯛꯑꯣꯗꯅ ꯑꯉꯥꯡ ꯑꯣꯏꯔꯤꯉꯩꯗꯒꯤ ꯑꯉꯥꯡ ꯑꯔꯥ
ꯀꯔꯤꯅꯣ ꯂꯣꯏ ꯇꯨꯝꯈ꯭ꯔꯕꯖꯠꯂꯣ
ꯑꯧ ꯈꯔꯗꯤ ꯇꯨꯝꯈ꯭ꯔꯦ
ꯊꯝꯅꯤꯉꯥꯏ ꯃꯤ ꯂꯩꯇ꯭ꯔꯕꯖꯥꯔꯣ ꯈꯪꯗꯦ
ꯊꯝꯕꯤꯅꯤꯉꯥꯏ ꯃꯤ ꯂꯩꯇ꯭ꯔꯕ ꯖꯥꯔꯣ ꯍꯥ
ꯈꯪꯗꯦ ꯑꯗꯨꯃꯥꯏ ꯍꯥꯏꯒꯅꯣ ꯍꯦ
ꯊꯝꯃꯤꯅꯤꯡꯉꯥꯏꯗꯣ ꯃꯤ ꯂꯩꯇꯕꯒꯤ ꯂꯣꯏ ꯇꯨꯝꯈ꯭ꯔ ꯃꯥꯜꯂꯦ
ꯑꯗꯨ
ꯅꯠꯇ꯭ꯔꯣ
ꯃꯥꯅꯦ ꯃꯥꯅꯦ ꯃꯤ ꯂꯩꯇꯕ ꯃꯥꯜꯂ ꯉꯆꯤꯁꯦ ꯑꯁ
ꯍꯥꯏꯑꯣ
ꯑꯩꯒꯤ ꯍꯥꯏꯔꯨꯅꯤ
ꯑꯌꯣ
ꯍꯥꯏꯒꯦ ꯍꯥꯏꯒꯦ ꯑꯩ ꯃꯄꯨꯗ ꯍꯥꯏꯒꯦ ꯃꯥ ꯑꯗꯨꯃꯥꯏꯅ ꯇꯧꯕ ꯌꯥꯕ꯭ꯔꯥ ꯑꯩ ꯍꯥꯏꯒꯦ ꯀꯟꯅ ꯍꯥꯏꯒꯦ ꯍꯧꯖꯤꯛ
ꯀꯥꯡꯅ ꯌꯥꯝꯕꯅꯦ ꯌꯥꯗ꯭ꯔꯦ ꯍꯥꯏꯕ
ꯎꯝ ꯉꯥꯏꯈꯣ
ꯑꯩꯁ ꯑꯁ ꯑꯁ ꯑꯁ ꯑꯁ
ꯅꯪ ꯆꯥꯛ ꯅꯨꯡꯇꯤꯒꯤ ꯑꯗꯨꯝ ꯊꯣꯡꯕ꯭ꯔꯣ ꯆꯥꯛꯇꯤ ꯅꯨꯡꯇꯤꯒꯤ ꯑꯗꯨꯝ ꯊꯣꯡꯕ꯭ꯔꯥ ꯅꯪꯅ
ꯀꯔꯤ ꯍꯥꯏꯕ
ꯆꯥꯛꯇꯤ ꯅꯨꯡꯇꯤꯒꯤ ꯑꯗꯨꯝ ꯊꯣꯡꯕ꯭ꯔꯥ ꯅꯪꯅ
ꯎꯝ ꯊꯣꯡꯗꯦꯗ ꯃꯥꯟꯕꯤꯁꯨ ꯊꯣꯡꯉꯦ ꯑꯩꯁꯨ ꯊꯣꯡꯉꯦ ꯀꯥꯡꯁꯦꯑ ꯅꯪ ꯀꯔꯤ ꯈꯪꯕ꯭ꯔꯥ
ꯈꯪꯉꯤꯅꯦ ꯅꯪ ꯍꯦꯟꯖꯥꯡ ꯊꯣꯡꯕꯗꯨꯗ ꯑꯝꯇ ꯍꯥꯥꯎꯇꯦꯅꯦ
ꯎꯝ ꯅꯪ ꯆꯥꯈ꯭ꯔꯕꯣ
ꯑꯧ ꯆꯥꯈ꯭ꯔꯦ
ꯆꯥ ꯈ꯭ꯔꯕꯣ
ꯑꯧ ꯃꯤꯁꯤꯡꯁꯦ ꯈꯔꯗꯤ ꯃꯤꯁꯤꯡꯁꯦ ꯇꯨꯝꯕ ꯃꯥꯜꯂꯦꯗ
ꯀꯥꯡ ꯆꯤꯛꯄꯅ ꯆꯤꯛꯄꯅ ꯆꯤꯛꯄꯅ ꯆꯤꯛꯄꯅ ꯑꯍꯦ ꯄ꯭ꯔꯣ
ꯑꯥꯎ ꯇꯥꯏꯌꯦ ꯇꯥꯏꯌꯦ
ꯇꯥꯕ꯭ꯔꯣ ꯇꯥꯕ꯭ꯔꯣ
ꯇꯥꯏꯌꯦ ꯇꯥꯏꯌꯦ ꯏꯕꯦꯝꯃ
ꯋꯥ ꯉꯡꯔꯛꯑꯣ ꯅꯪꯁꯨ
ꯑꯩꯁꯨ ꯍꯧꯖꯤꯛ ꯀꯟꯅ ꯇꯧꯔꯤꯌꯦ
ꯎꯝꯍꯨꯝ ꯍꯨꯝ
ꯀꯥꯡꯗꯨ ꯆꯨꯞꯄꯨ
ꯀꯥꯡ ꯋꯏꯆꯥꯏꯔꯦ
ꯎꯝ ꯆꯤꯛꯍꯜꯂꯣ ꯈꯔ ꯅꯣꯏꯅꯤꯉꯥꯏ
ꯀꯥꯏꯗ ꯀꯌꯥꯝ ꯌ
ꯉꯁꯤꯗꯤ ꯏꯕꯥꯅꯤꯒꯤ ꯑꯣꯏꯅ ꯂꯦꯇꯦꯁ ꯆꯠꯂꯅꯤꯗ
ꯍꯥꯥ
ꯏꯕꯥꯅꯤꯒꯤ ꯑꯣꯏꯅ ꯉꯁꯤꯗꯤ ꯂꯦꯇꯦꯁ ꯆꯠꯂꯅꯤꯕ ꯚꯥꯏꯔꯦꯜ ꯆꯠꯈ꯭ꯔꯅꯤ
ꯀꯔꯤ ꯍꯥꯏꯕ
ꯚꯥꯏꯔꯦꯜ ꯆꯠꯈ꯭ꯔꯅꯤꯕ ꯏꯕꯥꯅꯤꯒꯤ
ꯑꯗꯨꯗꯤ
ꯃꯇꯧ ꯌꯦꯡꯁꯦ ꯉꯁꯤꯗꯤ ꯃꯥ ꯀꯌꯥꯃꯨꯛ
ꯄꯨꯡ ꯀꯌꯥꯗ ꯇꯣꯝꯒꯅꯤ ꯅꯪ
ꯑꯩꯗꯤ ꯇꯨꯝꯅꯤꯡꯕ ꯍꯧꯔꯦ
ꯎꯄꯥꯏ ꯂꯩꯇꯦ ꯑꯩꯗꯤ ꯅꯪꯕꯨ ꯅꯨꯡꯁꯤꯕꯅꯤꯅ ꯀꯣꯜꯁꯨ ꯊꯝꯅꯤꯡꯗꯦ ꯑꯩꯗꯤ ꯅꯪꯕꯨ ꯅꯨꯡꯁꯤ ꯁꯤꯕꯅꯤꯅ ꯀꯣꯜꯁꯨ ꯊꯝꯅꯤꯡꯗꯦꯅꯦ
ꯑꯩꯗꯤ ꯊꯝꯅꯤꯡꯕ ꯍꯧꯔꯦ ꯍꯥꯏꯕ
ꯊꯝꯔꯁꯦꯔꯣ
ꯑꯝ
ꯃꯣꯏꯗꯨ ꯂꯣꯏ ꯇꯨꯝꯈ꯭ꯔꯥ ꯃꯥꯜꯂꯦ
ꯇꯨꯝꯈꯔꯕ ꯃꯥꯂꯤꯅꯦ ꯍꯧꯖꯤꯛ ꯃꯣꯏꯗ ꯋꯥꯔꯤ ꯌꯥꯝ ꯅꯨꯡꯉꯥꯏꯕ ꯃꯥꯜꯂꯦ ꯅꯠꯇ꯭ꯔꯒꯅ
ꯀꯔꯤ ꯇꯧꯕꯒꯤꯔ ꯉꯁꯤ
ꯑꯣꯏꯗ꯭ꯔꯦꯗ
ꯃꯑꯣꯡ ꯏꯇꯥ ꯇꯥꯗꯦꯗ
ꯐꯖꯔ ꯈꯠꯇ
ꯀꯗꯔ ꯐꯗꯔ ꯃꯇꯥꯡ ꯉꯥꯛꯇ ꯉꯁꯤꯗꯤ
ꯎꯝ
ꯇꯧꯒꯦꯅ ꯇꯧꯕ ꯃꯥꯜꯂꯦꯗ ꯉꯁꯤꯒꯤꯁꯤꯗꯤ ꯅꯪ ꯗꯥꯎ ꯌꯥꯗꯦꯗ
ꯎꯝ
ꯏꯕꯥꯅꯤꯒꯤ ꯗꯥꯎ ꯌꯥꯗ꯭ꯔꯦ
ꯇꯕ꯭ꯔꯣ
ꯑꯧ ꯇꯥꯏꯌꯦ
ꯇꯥꯕ꯭ꯔꯣ
ꯍꯜꯂꯣ
ꯇꯥꯏꯌꯦ
ꯎꯝ
ꯇꯥꯕ꯭ꯔꯣ ꯇꯥꯏꯌꯦ ꯇꯥꯕ꯭ꯔꯣ ꯇꯥꯏꯌꯦ ꯑꯗꯨ ꯑꯗꯨ ꯈꯛꯇ ꯍꯥꯏꯔꯁꯦ ꯍꯥ
ꯎꯝ ꯀꯔꯤꯅꯣ ꯈꯪꯗꯦ
ꯑꯁ ꯁꯤꯒꯤꯗꯤ ꯅꯣꯛꯅꯤꯡꯕꯁꯇꯥꯝꯅꯤꯅ
ꯑꯁ
ꯇꯦꯔꯤ ꯃꯦꯔꯤ
ꯎꯝ ꯎꯝ
ꯉꯁꯤꯒꯤꯁꯦ
ꯉꯁꯤꯒꯤꯁꯦ
ꯇꯥꯡ ꯀꯌꯥꯔ ꯅꯨꯃꯤꯠ ꯐꯠꯇꯕ ꯑꯣꯏꯔꯝꯃꯅꯤ ꯁꯟꯁꯥ ꯅꯨꯃꯤꯠꯁꯤ ꯐꯠꯇꯦꯅꯦ ꯑꯥ ꯉꯥꯏꯈ꯭ꯔꯁꯤ ꯀꯣ
ꯎꯝ ꯍꯝ ꯈꯨꯝꯗ꯭ꯔꯣ
ꯈꯨꯝꯗꯦꯅꯦꯗꯤ ꯃꯤ ꯈꯔꯗꯤ ꯇꯨꯝꯕ ꯃꯥꯜꯂꯦꯅꯦ ꯀꯩ ꯇꯧꯁꯤꯔ
ꯑꯣꯏꯔꯝꯅꯤ
ꯑꯁ ꯃꯪ ꯐꯔꯁꯤꯀꯣ
ꯎꯝ ꯐꯔꯁꯦ
ꯎꯝ ꯎꯝ ꯒꯨꯗ ꯅꯥꯏꯠ